ꯍꯜꯂꯣ
ꯇꯔꯔꯕꯥꯎ
ꯇ ꯇ
ꯀꯩꯗꯧꯔꯝꯃꯤꯅꯣ
ꯁꯤꯝꯂ ꯃꯤ ꯍꯦꯂ
ꯆꯥꯛ ꯏꯁꯤꯡꯗꯤ ꯆꯥꯔꯕꯣ
ꯆ ꯆꯈꯩꯅ ꯁ ꯑꯣ ꯀꯣꯂꯣ ꯑꯣꯈꯣꯟꯅꯎ ꯈꯅ ꯇꯧꯋꯦꯅ ꯑꯣꯛꯇꯨꯅꯧꯁ ꯃꯍꯧꯁꯥ ꯍꯥꯏꯗꯨꯅ ꯃꯥꯒꯤ ꯍ ꯁꯥꯡꯉꯠꯇꯦ ꯎꯝ ꯎ ꯋꯥꯇꯣ ꯃꯣꯏ ꯂꯩꯐꯝꯗꯣ ꯃꯈꯣꯡꯅ ꯁꯨꯝ ꯍꯨꯠꯄ ꯃꯆꯤꯟ ꯃꯅꯥꯊꯣꯟꯅ ꯁꯨꯝ ꯏꯟꯕ ꯇꯧꯕꯗꯅꯦ ꯍꯣꯅꯦꯦꯕ ꯍꯣ ꯑ ꯑꯗꯨꯅ ꯎꯝ ꯃꯈꯣꯡ ꯂꯝꯣꯝꯁꯦ ꯊꯥꯔꯛꯑꯅꯤꯅ ꯁꯦꯝꯕꯩ ꯂꯣꯏꯅ ꯉꯥꯏ
ꯑꯣ ꯑꯣ ꯀꯌꯥ ꯂꯣꯏꯔꯤꯅꯣ ꯅꯣꯏꯒꯤꯦ
ꯑꯣ ꯑꯅꯤ ꯂꯣꯏꯑꯦ ꯑꯣ ꯑꯅꯤꯗꯣ ꯑꯃꯅ ꯈꯔ ꯆꯥꯎꯋꯦ ꯑꯃꯅ ꯈꯔ ꯄꯤꯑꯦ
ꯎꯝ ꯑꯣ ꯑꯗꯨꯃꯥꯏꯅ ꯑꯅꯤ ꯑꯍꯨꯝ ꯂꯣꯏꯕꯁꯦ ꯈꯔ ꯎ ꯆꯞ ꯃꯥꯟꯅꯅ ꯆꯪꯁ ꯆꯥꯎꯕ ꯍꯛꯇ ꯃꯥꯟꯅꯗꯕꯗ ꯃꯣꯏꯗꯣ ꯆꯥꯕ ꯈꯔ ꯐꯕꯅ ꯑꯗꯨꯝ ꯍꯦꯗꯅ ꯆꯥꯎꯕꯅꯤ ꯈꯔ ꯀꯩꯅꯣ ꯇꯧ ꯄꯦꯠꯄꯅ ꯄꯤꯛꯍꯧꯕꯅꯦ ꯆꯞ ꯃꯥꯟꯅꯅ ꯆꯥꯎꯉꯄꯁꯦ ꯑꯣꯏꯗꯕꯅꯦꯕ ꯑꯅꯤ ꯂꯣꯏꯀꯥꯟꯗ ꯑꯃꯇꯪ ꯊꯥꯛꯄꯕꯨꯗꯤ ꯣꯝ ꯆꯥꯖꯕꯅꯤꯅ ꯑꯗꯨꯝ ꯃꯔꯥꯡ ꯀꯥꯏꯅ ꯆꯥꯕꯩ ꯑꯣꯏꯗꯣꯏꯔꯣ ꯀꯩꯅꯣ ꯑꯗꯨꯝ ꯐꯔ ꯐꯔ ꯏꯟꯕꯀꯣ ꯑꯅꯤ ꯂꯣꯏꯕꯁꯤꯗꯤ ꯑꯃꯅ ꯑꯗꯨꯝ ꯄꯤꯛꯄꯅꯦ ꯂꯣꯏꯅꯃꯛ ꯁꯨꯝ ꯂꯣꯏꯅꯔꯕ꯭ꯔꯥ ꯑꯩꯅ ꯎꯕ ꯀꯥꯟꯗ ꯅꯣꯏ ꯑꯗꯨꯗꯤ ꯑꯁ ꯆꯦꯡꯀꯨꯞ ꯀꯩꯀꯩ ꯂꯧꯕꯗ ꯌꯥꯝ ꯋꯥꯔꯝꯒꯅꯤ ꯍꯧꯖꯤꯛ ꯀꯀꯥꯟꯗꯤ ꯆꯦꯡꯀꯨꯞꯁꯨ ꯐꯪꯅꯗ꯭ꯔꯦ ꯃꯤꯟ ꯇꯄ ꯈꯣꯠꯄ ꯈꯣꯠꯄꯁꯦ ꯎꯝ ꯁꯤꯡꯀꯨꯞꯁꯨ ꯃꯥ ꯃꯥꯒꯤ ꯂꯣꯏ ꯂꯧꯅꯕ ꯍꯣꯠꯅꯗ꯭ꯔꯅꯦ ꯇꯥꯡꯁꯨ ꯌꯥꯝ ꯇꯥꯡꯉꯦꯗꯅ
ꯑꯗꯨꯒ ꯁꯦꯡꯀꯨꯞꯁꯦ ꯁꯦꯡꯀꯨꯞꯁꯦ ꯑꯩꯁꯦ ꯁꯨꯝ ꯈꯟꯗꯣ ꯍꯣꯏ ꯃꯣꯏꯅ ꯃꯣꯏꯅ ꯎꯁꯤ ꯃꯣꯏꯅ ꯂꯩꯔꯕꯝꯅꯤ ꯃꯣꯏ ꯌꯜꯂꯛꯏꯅꯦꯕ ꯑꯩꯒꯤ ꯋꯥꯈꯜꯂꯣꯟꯗꯗꯤ ꯑꯩꯈꯣꯏꯒꯤ ꯋꯥꯏ ꯑꯩꯈꯣꯏ ꯑꯩꯈꯣꯏ ꯐꯧꯗꯒꯤ ꯊꯣꯛꯆꯔꯛꯄꯅꯦꯅ
ꯎꯝ
ꯑꯗꯨꯅ ꯃꯣꯏꯅ ꯇꯥꯡꯅ ꯌꯣꯜꯂꯤꯗꯣ ꯍꯥꯏꯗꯤ ꯈꯔ ꯍꯟꯅꯔꯒ ꯌꯣꯟꯕ ꯌꯥꯏ ꯍꯥꯏꯕꯅꯤꯅ
ꯑ ꯑꯗꯨꯒꯤ ꯋꯥꯈꯥꯟꯗꯨꯗꯤ ꯑꯗꯨ ꯋꯥꯥꯟꯗꯨꯗꯤ ꯅꯪꯅ ꯁꯨꯝ ꯈꯟꯖꯕ ꯋꯥꯅꯤ ꯃꯤꯟ ꯇꯧꯕ ꯃꯤꯅ ꯀꯩꯁꯨ ꯇꯧꯔ ꯌꯥꯔꯛꯑꯔꯣꯏꯗ ꯍꯥꯏꯗꯤ ꯅꯪꯅ ꯐꯧꯗꯣꯛꯑꯁꯨ ꯅꯪꯒꯤ ꯃꯤꯟꯗ ꯇꯧꯗꯧ ꯅꯪꯅ ꯃꯤꯟ ꯑꯃ ꯇꯧ ꯂꯤꯡꯈꯠꯂ ꯇꯧꯗꯧ ꯃꯉꯥꯏꯅ ꯑꯗꯨ ꯅꯪꯅ ꯑꯗꯨꯃꯥꯏꯅ ꯇꯧꯔꯒꯗꯤ ꯅꯉꯣꯟꯗ ꯂꯣꯏ ꯆꯪꯉꯛꯑꯅꯤ ꯐꯧ ꯇ ꯐꯒꯦ ꯑ ꯏꯁꯥ ꯏꯁꯩꯥ ꯂꯧꯖꯔꯒ ꯄꯩꯁꯥ ꯄꯤꯗꯕꯤ ꯑꯣꯏꯔꯗꯅ ꯑꯣꯟꯅ ꯂꯣꯏ ꯆꯪꯉꯛꯅꯤ ꯑꯗꯨꯒꯤ ꯁꯤꯁꯇꯦꯝꯗꯨꯗꯤ ꯑꯩꯈꯣꯏ ꯁꯤꯗꯗꯤ ꯂꯩꯇ꯭ꯔꯕꯅꯤꯅ ꯇꯥꯡ ꯇꯥꯡꯅ ꯌꯣꯟꯅꯕꯩ ꯋꯥꯈꯜ ꯈꯛꯇꯅꯤ ꯂꯩꯔꯤꯁꯦ ꯑꯗꯨꯅ ꯑꯗꯨꯝ ꯌꯥꯔꯔꯣꯏꯗ ꯃꯗꯣ ꯇꯥꯡꯉꯦꯗꯅ ꯍꯧꯖꯤꯛꯇꯤ ꯆꯦꯡꯀꯨꯞ ꯇꯤꯟꯗꯥ ꯌꯧꯔꯦ ꯃꯃꯜꯁꯦ ꯑꯗ ꯄꯩꯁꯥꯗꯣ ꯄꯤꯔꯒ ꯂꯩꯔꯒꯦꯕꯨ ꯑꯃꯨꯛꯁꯨ ꯐꯪꯗꯕ ꯑꯝꯨꯨꯛ ꯌꯥꯎꯗ꯭ꯔꯥ ꯑ ꯄ ꯃꯅ ꯑ ꯃꯤꯁꯤꯡꯁꯦ ꯃꯥꯏ ꯉꯥꯅꯨ ꯌꯦꯟ ꯂꯣꯏꯅ ꯂꯣꯏꯅꯔꯦ ꯑꯗꯩꯗꯤ ꯀꯩꯅꯣꯁꯨ ꯑꯣꯛ ꯅꯨꯡꯁꯨ ꯂꯣꯏꯅꯕꯅꯤꯅ ꯐꯪꯅꯗ꯭ꯔꯦꯕ ꯆꯦꯡꯀꯨꯞꯁꯦ ꯑꯗꯩꯗꯤ ꯉꯥꯃꯨꯛꯇ ꯂꯣꯏꯔ ꯁꯨ ꯍꯧꯖꯤꯛꯇꯤ ꯄꯨꯈ꯭ꯔꯤꯗ ꯆꯦꯡꯀꯨꯞꯀꯤ ꯆꯦꯡꯀꯨꯞ ꯉꯥꯛꯇꯅ ꯆꯪꯅꯔꯤꯁꯦ
ꯍꯝ
ꯑꯗꯨꯒꯤ ꯌꯥꯝ ꯐꯔꯛ ꯇꯥꯔꯒꯅꯤ ꯆꯦꯡꯀꯨꯞ ꯁꯦꯝ ꯌꯥꯝꯗ꯭ꯔꯀꯁ ꯀꯨꯞꯅꯅꯕ ꯑꯣꯏꯅ ꯇꯥꯡꯉꯦꯗꯕꯤꯔꯦꯝꯃꯦꯗꯩ ꯍꯥꯏꯇꯥꯥꯃꯣ
ꯍꯍꯦ ꯑꯣꯈꯣꯏ ꯑꯣꯛꯇꯨꯅ ꯍ ꯅꯣꯛꯅꯤꯡꯉꯗ ꯑ ꯅꯍꯥꯟ ꯎ ꯀꯩꯅꯣ ꯇꯧꯔꯤꯕ ꯃꯁꯤ ꯉ ꯊꯥꯅ ꯆꯠꯂꯤ ꯃꯁꯛ ꯈꯪꯅꯗꯦꯕꯀꯣ ꯃꯁꯥ ꯊꯥꯏ ꯅꯣ ꯐꯥꯁꯤꯅ ꯂꯦꯞꯄ ꯊ ꯊ ꯊ ꯂ ꯃꯥꯦ
ꯁꯤ ꯍꯥꯏꯖꯦꯂꯁꯨ ꯆꯉ
ꯐꯁꯦꯦ ꯑꯗꯨꯒ ꯑꯩ ꯁꯥ ꯈꯪ ꯀꯥꯟꯗ ꯆꯥꯔꯝꯒꯅꯦꯕꯀꯣ ꯁꯛ ꯈꯪꯗꯔꯃꯦ
ꯄꯥꯒ ꯑꯣꯏꯕꯗꯨꯗ ꯍꯥꯠꯇꯣꯛꯑꯠꯇ꯭ꯔꯅ
ꯎꯝ ꯍꯔ
ꯑꯩꯈꯣꯏꯗꯤ ꯑꯣꯛꯀ ꯂꯣꯏꯐꯝ ꯂꯩꯇ꯭ꯔꯦꯥ ꯂꯣꯏꯕꯗꯤ ꯂꯣꯏꯅꯤꯡꯉꯦ ꯑꯣꯛ ꯂꯣꯏꯕꯁꯦ ꯄꯩꯁꯥ ꯌꯥꯝ ꯀꯥꯟꯅꯩꯌꯦꯅ ꯍꯥꯏꯅꯩ ꯑꯗꯨꯁꯨ ꯂꯝ ꯂꯩ ꯂꯩꯇꯕꯅꯤꯅꯅꯦ ꯑꯣꯛꯀ ꯊꯝ ꯑꯃ ꯂꯩꯇꯦ ꯑꯗꯨꯅ ꯉꯥꯅꯨ ꯃꯆꯥ ꯑꯃꯅꯤ ꯇꯦꯛ ꯇꯦꯛ ꯂꯣꯏꯔꯦ
ꯁꯂꯨ ꯍꯂꯨ ꯈꯌꯥꯜ ꯑꯣꯏꯅ
ꯉꯥꯅꯨꯅꯦ ꯃꯄꯤ ꯑꯃꯒ ꯃꯆꯥ ꯃꯉꯥ ꯈꯛꯇꯒ ꯃꯈꯥꯏꯅ ꯗꯤꯌꯥꯔꯛꯀꯗꯣꯔꯦ ꯉꯥꯅꯨꯗꯣ ꯈꯔꯗꯤ ꯆꯥꯎꯔꯦꯕꯀꯣ ꯌꯥꯝ ꯆꯥꯎꯕ ꯑꯣꯏꯗ꯭ꯔꯤꯗ ꯃꯥ ꯆꯥꯖꯤꯡꯗꯣ ꯑꯗꯣ ꯑꯗꯨ ꯈꯛꯇꯪ ꯂꯣꯏꯌꯦ ꯑꯇꯩ ꯀꯩꯝꯇ ꯂꯣꯏꯗ꯭ꯔꯦ ꯂꯝ ꯂꯩꯇꯕꯅ ꯑꯗꯨꯕꯥꯎꯇ ꯑꯁ ꯅꯣꯡꯒ ꯇꯥꯔꯛꯑ꯭ꯗ ꯇꯤꯀꯣ ꯃꯣꯏꯗꯣ ꯉꯥꯅꯨꯁꯤꯗꯤ ꯌꯥꯝ ꯃꯣꯠꯀꯜꯂꯤꯗꯅ ꯑꯗꯨꯅꯅꯦ ꯐꯔꯛ ꯌꯥꯝ ꯇꯥꯖꯥꯟ ꯊꯥꯃꯝꯗꯣ ꯅꯣꯡ ꯇꯥꯔꯛꯑꯀꯥꯟꯗ ꯃꯤꯒ ꯂꯥꯛꯄ ꯈꯣꯠꯄ ꯇꯧꯔꯀꯥꯟꯗ ꯌꯥꯝ ꯅꯨꯡꯉꯥꯏꯇꯦꯕ ꯂꯝꯗꯨꯅ ꯄꯥꯛ ꯇꯅ ꯈꯣꯠꯇꯅ ꯇꯧꯕ ꯑꯣꯏꯔꯗꯤ ꯈꯔ ꯂꯥꯞꯅꯕꯨ ꯂꯣꯏꯔꯁꯨ ꯇꯧꯗꯧꯕ ꯑꯗꯣ ꯏꯅꯛ ꯅꯛꯅ ꯑꯗꯨꯝ ꯊꯝꯃꯦ ꯂꯩꯇ꯭ꯔ꯭ꯝꯅꯤꯅ ꯏꯄꯤꯛ ꯄꯤꯛꯄ ꯑꯦꯔꯤꯌꯥꯗꯨꯗ ꯂꯣꯏꯁꯨ ꯂꯣꯏꯅꯤꯡꯉꯦ ꯃꯣꯏ ꯈꯔ ꯂꯣꯏꯔꯒꯅ ꯍꯌꯦꯡ ꯃꯔꯨꯝ ꯀꯩꯀꯩ ꯆꯥꯕ ꯄꯨꯗꯣꯑꯣꯏꯔꯣ ꯑꯗꯩꯗꯤ ꯃꯆꯥꯒꯤꯒ ꯍꯧꯗꯣꯛꯅꯔꯒ ꯌꯣꯟꯕ ꯈꯣꯠꯄ ꯇꯧꯕꯗ ꯄꯩꯁꯥꯗꯣ ꯈꯔꯗꯤ ꯀꯥꯟꯅꯩꯌꯦꯕꯀꯣ ꯑꯗꯣ ꯑꯁ ꯆꯥꯕꯗꯤ ꯑꯣꯛꯀ ꯉꯥꯅꯨꯒꯁꯦ ꯃꯤꯅ ꯍꯥꯏꯅꯕꯗ ꯑꯣꯛ ꯉꯥꯅꯨꯂꯣꯏꯗꯣꯏ ꯁꯔꯨꯄꯨꯗꯤ ꯑꯣꯛ ꯂꯣꯏꯌꯣ ꯀꯥꯏꯅꯗꯤ ꯍꯥꯏꯅꯩꯌꯦꯕ ꯑꯗꯨꯑꯣꯔꯁꯨ ꯉꯥꯅꯨ ꯎꯁꯤꯅ ꯑꯩꯈꯣꯏꯒꯤꯅ ꯑꯣꯛ ꯍꯥꯏꯁꯤꯗꯤ ꯃꯣꯠꯂꯤꯗꯅ ꯌꯥꯝꯅ ꯊꯥꯃꯝꯗꯣ ꯅꯥꯇꯩ ꯆꯥꯗ꯭ꯔꯥꯗꯤ ꯃꯤꯅ ꯍꯪꯒꯣꯏꯗꯣꯏꯅꯦꯕ
ꯎꯝ ꯑ ꯏꯅꯦ ꯊꯧꯕꯁꯨ ꯃꯥꯒꯤ ꯇꯪꯈꯥꯏ ꯌꯧꯔꯛꯑꯔꯣꯏꯕꯀꯣ
ꯑꯗꯨ ꯊꯨꯕ ꯍꯥꯏꯁꯦ ꯍꯣꯏ ꯑꯗꯨꯕꯨꯗꯤ ꯈꯦꯠꯅꯩ ꯑꯗꯨ ꯑꯣꯏꯔꯁꯨ ꯉꯥꯅꯨ ꯍꯣꯏꯅꯥ ꯑꯦ ꯑꯣꯛ ꯍꯣꯏꯅ ꯍꯦꯜꯂꯤꯗ ꯀ꯭ꯔꯕ꯭ꯥꯔ ꯑꯥꯔꯒꯤ ꯑꯣꯏꯅ ꯄꯩꯁꯥ ꯐꯠꯂ꯭ꯥꯎ꯭ꯟ ꯆꯥꯎꯅ ꯐꯪꯕꯗꯤ ꯑꯗꯩꯗꯤ ꯆꯥꯕꯁꯨ ꯑꯝꯍꯥ ꯑꯗꯨꯝ ꯑꯣꯏꯅꯦꯕ ꯉꯥꯅꯨ ꯆꯥꯏꯌꯦꯕ
ꯑꯗꯨ ꯀꯩꯒꯤꯅꯣ ꯍꯥꯏꯀꯥꯟꯗꯥꯅꯦ ꯃꯐꯝ ꯈꯪꯗ ꯂꯥꯛꯄꯩꯅꯦꯕꯀꯣ ꯁꯦꯜꯗꯣ ꯍꯥꯏꯗꯤ ꯆꯥꯎꯅ ꯂꯥꯛꯑꯝꯅꯤꯅ ꯎꯝ ꯑꯗꯨꯏꯅꯦꯕ ꯉꯥꯅꯨꯁꯤꯅ ꯂꯥꯛꯇꯤ ꯂꯥꯛꯇꯣꯏꯅꯦꯗꯨ ꯃꯆꯤꯠ ꯃꯆꯤꯠ ꯃꯆꯤꯠ ꯂꯥꯛꯇ꯭ꯔꯥ
ꯍꯣ ꯍꯣꯏ꯭ꯠ ꯄꯩꯁꯥꯗꯤ ꯆꯥꯎꯗꯕ
ꯎꯝ ꯉꯥꯅꯨ ꯃꯜꯗꯤ ꯑꯗꯨꯝ ꯍꯥꯏꯗꯤ ꯉꯥꯅꯨ ꯎꯝ ꯆꯥꯡꯗꯣ ꯑꯗꯨꯝ ꯂꯣꯏꯔꯛꯀꯗꯣꯏꯅꯦꯕ ꯑꯗꯨꯝ ꯀꯩꯁꯨ ꯃꯥꯡꯕꯗꯤ ꯑꯣꯏꯕꯄꯣꯟꯇꯦꯕꯀꯣ ꯎ꯭ꯞꯍ ꯃꯤ ꯃꯤꯒꯤ ꯋꯥꯈꯜ ꯍꯥꯏꯇꯥꯔꯦ
ꯑꯩꯗꯣ ꯈꯔꯗꯤ ꯐ ꯈꯔꯕꯨꯗꯤ ꯄꯥꯝꯃꯝ ꯂꯩꯔꯝꯃꯕꯅꯦ ꯉꯥꯅꯨꯁꯦ ꯑꯗꯣ ꯐꯅꯌꯥꯝ ꯌꯣꯟꯊꯣꯛꯈ꯭ꯔꯦ ꯍꯟꯗꯛꯇꯣ ꯑꯗꯨꯅ ꯉꯥꯅꯨ ꯑꯃꯝꯇ ꯂꯩꯇꯔꯦ ꯍꯧꯖꯤꯛ ꯃꯔꯤꯗꯣ ꯃꯉꯥꯗꯨ ꯈꯛꯇ ꯉꯥꯏꯔꯦ ꯃꯆꯥ ꯃꯉꯥꯗꯨꯒ ꯃꯄꯤꯗꯨꯒ ꯑꯗꯨ ꯃꯄꯤꯗꯨꯁꯨ ꯌꯣꯟꯊꯣꯛꯑꯗꯧꯅꯤ ꯍꯦꯛ ꯃꯆꯥꯗꯣ ꯈꯔ ꯆꯥꯎꯔꯛ ꯈꯔ ꯈꯥꯏꯅꯕ ꯌꯥꯕꯒ ꯃꯉꯥꯗꯨꯅ ꯑꯃꯨꯛ ꯊꯥꯀꯠꯂꯒ ꯂꯣꯏꯒꯦ ꯇꯩꯕ ꯀꯔꯕꯥꯔꯁꯨ ꯈꯔ ꯈꯔ ꯇꯧꯗ꯭ꯔꯗꯤ ꯄꯩꯁꯥꯁꯤꯁꯨ ꯄꯥꯏꯄꯣꯠꯇꯦꯗ ꯑꯩꯈꯣꯏꯅ ꯊꯕꯛꯁꯨ ꯇꯧꯗ꯭ꯔꯕꯅꯤꯅꯀꯣ ꯀꯩ ꯀꯩꯅꯣ ꯃꯈꯜ ꯃꯈꯜ ꯌꯦꯡꯉꯒ ꯄꯩꯁꯥ ꯈꯔ ꯄꯥꯏꯅꯕ ꯍꯣꯠꯅꯗ꯭ꯔꯗꯤ
ꯑꯦ ꯑꯗꯨ ꯍꯥꯏꯔꯒ ꯅꯪ ꯍꯧꯗꯣꯡ ꯃꯆꯥ ꯄꯥꯝꯃꯦꯅ ꯑꯩꯅ ꯑꯩꯈꯣꯏ ꯍꯧꯗꯣꯡ ꯃꯆꯥ ꯀꯣꯛꯑꯝꯅꯤ
ꯌꯥꯏꯌꯦ ꯑꯃ ꯂꯧꯒꯦ ꯂꯥꯕꯥ ꯑꯣꯏꯅ ꯄꯤꯔꯛꯑꯣ ꯑꯃꯣꯝꯗꯤ ꯄꯥꯝꯗꯤꯌꯦ ꯍꯥꯏꯗꯤ ꯑꯃꯣꯝꯗꯣ ꯅꯨꯡꯁꯤꯌꯦꯕ ꯑꯗꯨꯑꯣꯏꯔꯁꯨ ꯃꯌꯥꯝ ꯀꯣꯛꯁꯜꯂꯛꯑꯒ ꯊꯝꯕꯝꯗꯣ ꯌꯥꯝ ꯅꯥꯇꯩ ꯆꯥꯗꯦ ꯑꯃꯛ ꯑꯪ ꯍꯧꯗꯣꯡꯗꯤ ꯃꯆꯥ ꯀꯣꯛꯄꯁꯨ ꯌꯥꯝ ꯐꯗ꯭ꯔꯅꯦ ꯂꯥꯕ ꯑꯝꯇꯪ ꯂꯧꯒꯦ ꯑꯩꯈꯣꯏ ꯌꯨꯝꯗꯣ ꯎꯆꯤꯁꯨ ꯌꯥꯝ ꯀꯜꯂꯦꯕ
ꯂꯥꯎ-ꯂꯥꯎ ꯑꯃ ꯄꯤꯔꯛꯀꯦ ꯁꯛ ꯐꯖꯕ ꯑꯃ ꯌꯥꯎꯋꯦ ꯑꯃꯨꯕꯒ ꯑꯉꯧꯕꯒ ꯄꯥꯡꯕ
ꯃꯔꯥꯏꯕꯛ ꯆꯞ ꯆꯥꯅ ꯁꯗꯣꯟ ꯊꯤꯟꯕ ꯃꯥꯟꯕꯃ ꯌꯥꯎꯌꯦ
ꯃꯔꯨ ꯑꯣꯏꯅꯅꯦ ꯍꯧꯖꯤꯛꯀꯤ ꯍꯧꯗꯣꯡ ꯄꯥꯝꯃꯤꯁꯦ ꯅꯨꯡꯁꯤꯕꯩ ꯉꯥꯛꯁꯨ ꯅꯠꯇ꯭ꯔꯦ ꯑꯩ ꯑꯩꯈꯣꯏꯗꯣ ꯑꯣ ꯎꯆꯤ ꯌꯥꯝ ꯀꯜꯂꯦꯕ ꯑꯩꯈꯣꯏꯒꯤ ꯐꯧ ꯊꯝꯃꯝꯗꯣ ꯆꯤꯅꯅꯦ ꯇꯨꯞꯄꯗ ꯇꯨꯞꯄꯗ ꯌꯥꯟꯃꯦꯟ ꯑꯃ ꯇꯥꯗ꯭ꯔꯦ
ꯎꯆꯤꯅ ꯀꯤꯅꯕ ꯂ꯭ꯥꯕꯗꯣ ꯍꯟ
ꯐꯖꯔꯁꯨ ꯌꯥꯏ ꯀꯩꯅꯣ ꯐꯖꯔ ꯐꯖꯔꯁꯨ ꯊꯤꯔꯁꯨ ꯍꯧꯗꯣꯡꯒꯤ ꯍꯧꯗꯣꯡ ꯉꯥꯛ ꯅꯦ ꯆꯞ ꯃꯥꯟꯅꯩ ꯀꯩꯅꯣ
ꯑꯗꯨ ꯊꯤꯔꯅꯤ ꯁꯥꯊꯤꯕ ꯃꯥꯟꯗꯣꯏꯅꯦ ꯃꯁꯛ ꯑꯗꯒꯤ ꯐꯖꯔꯒꯅ ꯐꯖꯕ ꯑꯁꯤ ꯂꯣꯏ ꯄꯥꯝꯃꯤꯗꯅ ꯊꯤꯔꯗꯤ ꯃꯤꯅ ꯀꯤꯅꯤꯅ ꯃꯤ ꯃꯁꯛ ꯈꯔ ꯊꯤꯕ ꯑꯃ ꯂꯥꯛꯄꯗ ꯑꯩꯈꯣꯏꯁꯨ ꯏꯁ ꯑꯉꯥꯡ ꯐꯥꯕ ꯃꯥꯜꯂꯤ ꯍꯥꯏꯅ
ꯑꯝ ꯑꯁ ꯑꯗꯨ ꯎꯆꯤꯅꯒꯗꯤ ꯀꯩꯁꯨ ꯈꯜꯂꯝ ꯃꯣꯏꯅ ꯁꯛ ꯅꯨꯡꯒꯥꯏꯁꯦ ꯑꯩꯈꯣꯏ ꯃꯤꯗꯕꯨ ꯁꯛ ꯐꯖꯕ ꯑꯗꯨ ꯑꯗꯨ ꯄꯥꯝꯕꯩ ꯋꯥꯅꯤ ꯍꯨꯏ ꯍꯧꯗꯣꯡ ꯍꯧꯗꯣꯡꯗꯨꯗꯤ ꯁꯛꯀꯥꯝꯇ ꯂꯩꯔꯝꯃꯣꯏꯀꯣ ꯃꯣꯏ ꯀꯔꯤꯝ ꯈꯪꯉꯝꯗꯧ ꯅꯠꯇꯦ ꯎꯏ ꯍꯧꯗꯣꯡ ꯑꯗꯩꯗꯤ ꯎꯆꯤ ꯎꯅꯨꯡꯗꯗꯤ ꯑꯗꯨꯝꯕ ꯉ ꯑꯝꯇ ꯂꯩꯔꯝꯃꯣ
ꯆꯥꯏ ꯇꯣ ꯊꯣꯡꯈ꯭ꯔꯕꯅꯦ
ꯎꯝ ꯑꯩꯈꯣꯏꯗꯤ ꯆꯥꯛꯀ ꯊꯣꯡꯗ꯭ꯔꯤꯌꯦ ꯉꯁꯤꯗꯤ ꯈꯔ ꯊꯦꯡꯉꯦ ꯊꯣꯡꯒꯦꯅ ꯆꯥꯛ ꯃꯩ ꯊꯥꯒꯠꯄ ꯍꯧꯔꯦ
ꯀꯩ ꯏꯟꯁꯥꯡ ꯊꯣꯡꯗꯣꯏꯅꯣ?
ꯀꯩꯅꯣ ꯏꯔꯣꯟꯒꯦꯅ ꯇꯧꯔꯤ ꯁꯣꯏꯕꯨꯝ ꯏꯔꯣꯟꯒꯦꯅ ꯇꯧꯕ ꯀꯩꯅꯣꯗ ꯆꯠꯂꯨꯕ ꯑꯩꯩꯗꯨ ꯀꯥꯟꯅꯅꯦ ꯄꯣꯠ ꯆꯩ ꯈꯔ ꯂꯩꯔꯨꯕ ꯆꯥꯛꯈꯨꯝꯒꯤꯁꯨ ꯂꯩꯇꯦ ꯑꯗꯣ ꯏꯃꯥꯟꯅꯕꯤꯗꯨꯗꯁꯨ ꯌꯧꯊꯣꯔꯛꯄ ꯑꯗꯨꯗꯣ ꯑꯗꯨꯝꯕ ꯈꯔ ꯇꯧꯔꯤꯉꯩꯗ ꯄꯨꯡꯗꯣ ꯑꯥ ꯌꯧ ꯂꯩꯔꯝꯃꯦ ꯆꯥꯛ ꯊꯕꯛ ꯗꯤ ꯆꯠꯅꯤꯡꯉꯥꯏ ꯑꯝꯇ ꯂꯩꯇꯦ ꯑꯩꯈꯣꯏ ꯃꯥ ꯍꯣꯏꯁꯨ ꯍꯤꯡꯒꯣꯟꯗ ꯊꯣꯛꯈꯤꯕꯀꯣ ꯑꯗꯨ ꯆꯪꯉꯥ ꯆꯥꯗꯧꯅꯤꯅ ꯆꯥꯛ ꯃꯤꯁꯨ ꯌꯥꯝꯗꯕꯅ ꯆꯥꯛ ꯊꯥꯒꯠꯄ ꯍꯧꯗ ꯉꯥꯏꯔꯤꯌꯦ ꯁꯤ ꯂꯣꯏꯔꯒ ꯑꯗꯨꯝ ꯏꯟꯁꯥꯡꯗꯣ ꯐꯠ ꯐꯠ ꯊꯣꯡ ꯏꯔꯣꯟꯖꯜꯂꯅꯤ ꯑꯗꯨꯒ ꯉꯥ ꯑꯃ ꯇꯥꯎꯔꯅꯤ ꯉꯁꯥꯏ ꯉꯥ ꯂꯩꯔꯛꯑꯦꯕ ꯑꯁꯤꯒꯤ ꯀꯩꯅꯣꯗ ꯊꯣꯛꯄꯗꯨꯗ ꯂꯝꯕꯤꯗꯅꯦ ꯇꯨꯡꯍꯟ ꯕꯤꯗꯣ ꯌꯣꯜꯂꯝꯃꯦ ꯑꯗꯣ ꯇꯨꯡꯍꯟꯕꯤꯗꯤ ꯇꯥꯡꯗꯦꯗꯅ ꯑꯩꯈꯣꯏ ꯃꯤꯁꯨ ꯌꯥꯝ ꯆꯥꯕꯤꯅꯕ ꯂꯩꯇꯦꯅ ꯀꯦꯖꯤ ꯃꯈꯥꯏ ꯈꯛꯇꯪ ꯂꯧꯔꯦ ꯑꯗꯨꯒ ꯇꯥꯎꯔꯅꯤ ꯑꯗꯨ ꯁꯣꯏꯕꯨꯝꯗꯣꯒ ꯌꯥꯝ ꯆꯥꯟꯅꯔꯅꯤ ꯑꯗꯨ
ꯎ ꯍꯥꯎꯕꯅꯤꯅꯦ ꯇꯨꯡꯍꯟꯕꯤꯒ ꯏꯔꯣꯝꯕꯒ ꯄꯥꯔꯗꯤ ꯍꯥꯎꯅꯤ
ꯉꯥꯒ ꯆꯥꯗꯕ ꯀꯨꯏꯔꯦꯗ ꯑꯣ ꯉꯥꯒ ꯑꯝꯇ ꯂꯩꯇ꯭ꯔꯦ ꯉꯥꯒ ꯆꯥꯗ ꯑꯩꯈꯣꯏꯗ ꯉꯥꯗꯣ ꯌꯥꯝꯅ ꯐꯖꯕ ꯃꯁꯛꯇꯣ ꯐ꯭ꯔꯦꯁ ꯑꯣꯏꯔꯒꯅꯦ ꯃꯣꯏ ꯄꯥꯠꯇ ꯄꯨꯈꯠꯂꯛꯇ ꯉꯥꯏꯔꯤꯅ ꯄ꯭ꯔꯤꯡ ꯄ꯭ꯔꯤꯡ ꯆꯣꯡꯉꯒ ꯂꯩꯔꯝꯃꯦꯕ ꯃꯁꯥꯁꯨ ꯄꯥꯛꯑꯦꯕ ꯇꯨꯡꯍꯟꯕꯤꯕ ꯑꯣꯏꯣꯏꯗꯤꯅꯦ ꯃꯆꯥ ꯂꯩꯗꯣꯏ ꯁꯛꯄꯗ ꯑꯆꯧꯕ ꯅꯣꯏ ꯅꯣꯏ ꯍꯥꯎꯕꯅꯦꯕꯅ ꯍꯥꯎꯕꯅꯦꯕ
ꯎꯝ
ꯑ ꯅꯤꯡꯉꯥꯏ ꯌꯥꯝ ꯃꯐꯝ ꯌꯥꯎꯗꯕꯅ ꯑꯗ ꯑꯆꯧꯕꯗꯨꯃ ꯂꯧꯁꯤꯜꯂꯛꯄ ꯑꯃꯅꯕꯨ ꯀꯦꯖꯤ ꯇꯪꯈꯥꯏꯗꯨꯃ ꯇꯥꯔꯦꯗ ꯑꯗꯣ ꯑꯩꯈꯣꯏꯗꯤ ꯑꯩꯈ ꯕꯥ ꯑꯩꯈꯣꯏ ꯑꯍꯨꯝ ꯈꯛꯇꯅ ꯃꯆꯦꯠ ꯃꯆꯦꯠ ꯆꯥꯅꯔ ꯌꯥꯅꯤꯅ ꯑꯩꯅ ꯑꯃꯇꯪ ꯂꯧꯔꯛꯑꯕ
ꯎꯝ
ꯑꯗꯨꯝꯕ ꯁꯨꯝ ꯌꯦꯡꯉꯦꯗ ꯄꯨꯡ ꯑꯥ ꯌꯧꯊꯣꯛꯈ꯭ꯔꯦ ꯑꯗꯨꯏ ꯆꯥꯛ ꯊꯦꯡꯉꯤꯅꯦ ꯆꯥꯛꯄꯨ ꯒ꯭ꯌꯥꯁ ꯐꯠ ꯊꯣꯡꯉꯅꯤ ꯂꯣꯏꯔꯦ ꯀꯩꯅꯣ ꯅꯠꯇ꯭ꯔꯥ
ꯅꯠꯇ꯭ꯔꯕꯅꯤꯅ ꯍꯥꯟꯅ ꯁꯤꯡ ꯑꯃꯨꯛ ꯊꯥꯒꯠꯀꯅꯤ ꯑꯃ ꯑꯃꯨꯛ ꯇꯧꯅꯤ
ꯃꯥꯅꯦ ꯃꯥꯅꯤ
ꯑꯗꯨꯒ ꯀꯩꯅꯣꯗ ꯕꯦꯀ꯭ꯇꯇ ꯆꯠꯂꯨꯒꯦ ꯇꯧꯕꯅꯦꯕ ꯍꯣꯜ ꯆꯥꯏꯑꯕꯀꯣ
ꯎꯝ
ꯑꯗꯨꯗ ꯅꯪꯒꯤ ꯃꯃꯥꯡ ꯑꯃ ꯍꯣꯜꯁꯥꯏ ꯍꯥꯏꯔꯤꯗꯣ ꯁꯦꯝꯕ ꯑꯗꯨꯝ ꯌꯥꯈꯤꯗ꯭ꯔꯕꯣ
ꯑꯩꯒꯤꯗꯣ ꯑꯁꯀ ꯃꯦꯟꯃꯥꯟꯒ ꯇꯥꯗ꯭ꯔꯦꯗ ꯀꯟꯐꯥꯔꯝ ꯑꯃ ꯑꯣꯏꯔꯗꯤ ꯃꯣꯏ ꯑꯥꯗ ꯆꯠꯂꯒꯅꯦ ꯌꯥꯏ ꯌꯥꯗꯦ ꯑꯗꯨꯝ ꯍꯥꯏ ꯂꯩꯌꯦꯕꯀꯣ ꯌꯥꯗꯧ ꯃꯥꯟꯗꯦ ꯑ ꯌꯥꯔꯁꯨ ꯀꯨꯏꯅ ꯆꯪꯅꯤ ꯁꯤ ꯑꯟꯁꯥꯔꯁꯤ ꯑꯗꯨꯝ ꯍ ꯈꯨꯝꯕ ꯌꯥꯅꯤ ꯈꯣꯠꯅꯤꯅ ꯍꯥꯏꯗꯦꯕ ꯑꯣ ꯃꯣꯏ ꯃꯦꯜ ꯅꯨꯡꯊꯥꯕꯒꯤ ꯇ ꯇꯧꯕꯅꯤ ꯅꯪꯗꯨꯁꯨ ꯃꯦꯜ ꯊꯥꯔꯒ ꯁꯦꯝꯃꯛꯀꯗꯣꯏꯅꯦꯕ ꯍꯣꯜ ꯆꯥꯕꯗꯣ ꯑꯗꯣ ꯑꯁ ꯍꯣꯜ ꯆꯥꯈ꯭ꯔꯗꯤ ꯑꯦꯀꯥꯎꯟꯁꯦ ꯐꯔꯛ ꯌꯥꯝꯅ ꯇꯥꯏ ꯀ꯭ꯂꯣꯖ ꯇꯧꯁꯟꯕꯁꯨ ꯀ꯭ꯂꯣꯖ ꯇꯧꯁꯟꯗꯧꯁꯨ ꯅꯥꯀꯟ ꯅꯥꯀꯟꯗꯒꯤꯅꯦ ꯍꯥꯏꯗꯤ ꯑꯩ ꯑꯦꯀꯥꯎꯟꯗꯨꯗ ꯄꯩꯁꯥ ꯈꯔ ꯌꯥꯎꯖꯈꯤꯕ ꯑꯗꯩꯗꯤ ꯀꯩꯅꯣꯗꯒꯤ ꯃꯣꯏ ꯎꯝ ꯄꯩꯁꯥꯗꯣ ꯑꯩ ꯑꯇꯣꯞꯄꯗꯩꯁꯨ ꯒ꯭ꯌꯥꯁꯅꯨꯡ ꯀꯩ ꯀꯩ ꯁꯨꯝ ꯍꯥꯞꯄꯒꯤ ꯁꯞꯕꯁꯤꯗꯤ ꯀꯩ ꯀꯩ ꯈꯔ ꯆꯪꯉꯦꯕ ꯑꯗꯨ ꯄꯩꯁꯥꯗꯨꯁꯨ ꯁꯨꯝ ꯆꯪꯒꯟꯗꯣꯏꯕ ꯈꯪꯕ ꯆꯣꯝꯁꯤꯜꯂꯗꯤ ꯄꯥꯝꯃꯨꯗ꯭ꯔꯦꯅꯦ ꯑꯦꯀꯥꯎꯟꯗꯨꯗ ꯁꯤꯖꯤꯟꯅꯕꯁꯨ ꯌꯥꯗꯦ ꯑꯗꯣ ꯑꯩꯁꯦ ꯀ꯭ꯂꯣꯁ ꯇꯧꯁꯟꯁꯤꯔꯥ ꯈꯟꯕꯗ ꯄꯩꯁꯥꯗꯨꯣ ꯌꯥꯝ ꯌꯥꯎꯃꯟꯕꯗꯨꯗꯀꯣ ꯑꯃꯨꯛꯁꯨ ꯀꯤ ꯄꯥꯝꯃꯨꯕꯩ ꯁꯨꯝ ꯈꯥꯡꯉꯤꯅꯦ ꯑꯩꯩꯅ ꯇꯧꯔꯤꯁꯦ ꯒ꯭ꯌꯥꯃꯦꯟ ꯑꯃ ꯇꯥꯗꯦ ꯃꯦꯅꯦꯖꯔꯅ ꯆꯥꯎꯕꯁꯤꯗꯤ ꯆꯥꯎꯋꯦꯔꯅꯤ ꯃꯣꯏ ꯁꯦꯝꯅ ꯌꯥꯅꯕ ꯁꯦꯝꯕꯤꯒꯦ ꯑꯗꯨꯗꯣ ꯍꯥꯏꯗꯦꯕ ꯌꯥꯕ꯭ꯔꯥ ꯌꯦꯡꯁꯤꯅ ꯁꯨꯝꯇꯧ ꯂꯩꯌꯦꯕ ꯊꯋꯥꯏꯒ ꯅꯨꯡꯉꯥꯏꯇꯖꯥꯠꯅꯤ
ꯎꯝ ꯃꯇꯝ ꯃꯥꯡꯍꯟꯕꯗꯣ ꯌꯥꯔꯣꯏ ꯍꯥꯏꯗꯨꯒꯤ
ꯅꯪꯒꯤꯗꯨꯅ ꯀꯃꯥꯏꯅ ꯇꯧ ꯅꯪꯒꯤꯅ ꯀꯃꯥꯏꯅ ꯇꯧꯕꯗ ꯆꯥꯛꯖꯥꯠꯅꯣ
ꯍꯥꯥ
ꯅꯪꯒꯤꯅꯦ ꯀꯩꯗꯧꯕꯩ ꯆꯥꯏ ꯆꯥꯅꯣ
ꯑꯩꯅ ꯃꯣꯏ ꯑꯣꯅꯤ ꯁꯥꯟꯅ ꯑꯣꯟꯂꯥꯏꯟꯗ ꯒꯦꯝ ꯁꯥꯟꯅꯕꯅ ꯁꯥꯟꯅꯗ꯭ꯔꯥ ꯑꯗꯨꯝꯕꯗꯣ ꯑꯩꯅ ꯔꯤꯆꯥꯥꯔꯁꯇꯣ ꯃꯤꯁꯦ ꯑꯃꯅꯤ ꯇꯧꯕꯤꯔꯨꯔꯦꯕ ꯃꯤ ꯑꯃꯅꯤ ꯇꯧꯕꯅꯦ ꯑꯗꯨꯅꯅꯦ ꯑꯗꯨꯝ ꯁꯥ ꯁꯪꯗꯕ ꯀꯃꯥꯏꯅ ꯇꯧꯋꯤꯅꯣ ꯈꯪꯗꯦ
ꯍꯧꯖꯤꯛꯀꯥꯟꯗꯤ ꯑꯦꯀꯥꯎꯟꯒꯁꯦ ꯄꯥꯛꯁꯝ ꯁꯝꯅꯕ ꯌꯥꯗꯦ
ꯎꯝ ꯑꯗꯨꯅ ꯑꯔꯨꯝꯕꯅ ꯌꯥꯝ ꯇꯪꯁꯤꯟꯅ ꯊꯣꯛꯎꯔꯦ ꯁꯤꯅꯎ ꯔꯦ ꯍ ꯊꯅꯦ ꯊꯦꯋꯥꯥꯏ ꯁꯤꯁꯤꯡꯖ ꯊꯥꯡ ꯆꯥ ꯊꯧ ꯐ ꯍꯥꯏꯗꯤ ꯍꯣꯜ ꯅꯨꯡꯃ ꯑꯃꯨꯛ ꯆꯥꯗ꯭ꯦ ꯍꯥꯟꯅꯀꯣ ꯑꯗꯨ ꯐ ꯐꯩ ꯑꯗꯨꯂꯣ ꯑꯩ ꯇꯥꯛꯍꯧꯅꯦ꯭ꯔꯦ
ꯅꯪ ꯑꯗꯨꯝꯕꯗꯣ ꯃꯤꯁꯦ ꯅꯪꯅ ꯀꯩꯝ ꯇꯧꯖꯗ꯭ꯔꯁꯨ ꯑꯇꯣꯞꯄ ꯃꯤꯅꯪ ꯅꯪꯅ ꯊꯥꯅꯩ ꯑꯦꯀꯥꯎꯟꯁꯤꯡꯗꯣ ꯂꯨꯝꯕ ꯆꯦꯟꯅꯔꯛꯗꯤꯅꯦ ꯍꯦꯛꯇ ꯍꯣꯜ ꯆꯥꯏꯌꯦꯅ ꯍꯧꯖꯤꯛꯀꯥꯟꯗꯤ ꯌꯥꯝ ꯍꯥꯏꯅꯩꯌꯦ ꯑꯗꯨꯅ ꯄꯩꯁꯥ ꯅꯨꯡꯁꯥꯒꯁꯦ ꯃꯊꯣꯡ ꯃꯟ ꯇꯥꯗ꯭ꯔꯗꯤꯀꯣ ꯀꯥꯞꯁꯣꯛ ꯀꯥꯞꯁꯤꯟ ꯈꯛꯇ ꯀꯤꯔꯦꯀꯣ
ꯑ ꯃꯅꯤꯡ ꯍꯤ ꯑꯅꯟꯗꯟ ꯑꯃ ꯂꯩꯕꯅꯣ ꯍꯣꯡꯕ꯭ꯔꯥ
ꯎꯝ
ꯃꯥꯏꯁꯨ ꯍꯣꯜ ꯆꯥꯏꯅꯤ ꯃꯥꯏꯅ ꯑꯃꯨꯛ ꯀꯥꯏꯁꯟꯅ ꯄꯩꯁꯥ ꯀꯥꯝꯃꯛꯄ ꯌꯨꯝꯗꯒꯤ ꯑꯁꯣꯝꯅ ꯗꯨꯥꯟ ꯐ ꯗꯨꯀꯥꯟ ꯊꯧꯕꯅꯣ
ꯃꯥꯅ ꯐꯤꯁꯥ ꯈꯞꯇꫭꯛꯄ ꯑꯗꯨꯗ ꯄꯩꯁꯥ ꯍꯥꯞꯄꯗꯨꯅꯦ ꯎꯝ ꯍꯜꯂꯦꯐ꯭ꯔꯦꯝ ꯑꯣ ꯀꯥꯕ꯭ꯔꯥ ꯊꯤꯕꯩ ꯀꯥꯞꯄꯛꯄ ꯂꯨꯄꯥ ꯂꯤꯁꯤꯡ ꯇꯔꯨꯛ ꯍꯥꯏꯕ ꯀꯩꯅꯣ ꯑꯂꯨꯍꯦꯟ ꯃꯥꯅ ꯍꯦꯛ ꯀꯥ ꯕꯔꯥꯗꫭ ꯄꯤꯊꯣꯛꯈꯤꯕꯒ ꯅꯣꯡ ꯅꯤꯅꯤ ꯂꯩꯕꯒ ꯄ꯭ꯂꫭꯈꫭꯜ ꯇꯥꯒꯔꯦ ꯑꯗꯨ ꯄꯤꯍꯧꯗ ꯃꯤꯗꯨꯝ ꯌꯥꯎ ꯌꯥꯎꯅ ꯆꯥꯏꯗꯣꯏꯅꯦꯕꯀꯣ ꯀꯥꯕ꯭ꯔꯥ ꯊꯤ ꯑꯗꯗꯤ ꯗꯨꯝ ꯍꯥꯏꯗꯤ ꯑꯊꯨꯕꯩ ꯄꯣꯠꯅꯤꯅꯀꯣ ꯄꯩꯁꯥꯔꯣ ꯀꯨꯏꯗꯔꯤꯌꯦ
ꯃꯥꯏ ꯌꯨꯝ ꯊꯣꯛꯂꯛꯑ ꯃꯇꯨꯡꯒꯤꯔꯕ ꯃꯥꯏ ꯌꯨꯝ ꯊꯣꯛꯂꯛꯑ ꯃꯇꯨꯡꯒꯤꯔꯕ
ꯑꯥ ꯃꯥꯏ ꯌꯨꯝ ꯊꯣꯛꯂꯛꯑꯕ ꯃꯟ ꯅꯠꯇꯦꯕ ꯃꯇꯨꯡ ꯅꯠꯇꯦ ꯌꯨꯝ ꯊꯣꯛꯇ꯭ꯔꯤꯉꯩꯗ ꯑꯥ